ꯑꯥꯎ
ꯍꯥꯎ ꯇꯥꯔꯦ ꯇꯥꯔꯦ ꯇꯥꯔꯦ ꯇꯥꯔꯦ
ꯑꯣ ꯅꯪ ꯍꯧꯖꯤꯛꯇꯤ ꯀ꯭ꯂꯥꯁ ꯂꯣꯏ ꯀ꯭ꯂꯥꯁ ꯆꯠꯇ꯭ꯔꯦ
ꯑꯩꯁꯦ ꯍꯧꯖꯤꯛꯇꯤ ꯀ꯭ꯂꯥꯁ ꯆꯠꯇ꯭ꯔꯦ ꯑꯩꯈꯣꯏꯒꯤ
ꯅꯪ ꯀꯣꯆꯤꯡꯗꯣ ꯂꯣꯏꯗꯤ ꯂꯣꯏꯒ꯭ꯔꯦ
ꯀꯣꯆꯤꯡ ꯆꯠꯇꯧꯕ ꯂꯩꯕ꯭ꯔꯥ ꯍꯥꯏꯔꯣ
ꯑꯧ ꯅꯪ ꯀꯣꯆꯤꯡ ꯍꯥꯟꯅ ꯆꯠꯂꯝꯕ ꯑꯗꯨ ꯀꯣꯆꯤꯡꯗꯨ ꯂꯣꯏꯁꯤꯒ꯭ꯔꯕ꯭ꯔ
ꯑꯩꯈꯣꯏꯒꯤꯗꯣ ꯍꯧꯖꯤꯛ ꯑꯗꯨꯝ ꯃꯈꯥ ꯆꯠꯊꯅꯤ ꯍꯥꯏꯔꯤꯌꯦ ꯑꯗꯣ ꯑꯃꯨꯛ ꯆꯠꯁꯤꯔꯥ ꯍꯥꯏꯅ ꯈꯟꯕꯅꯦ ꯑꯩꯗꯣ
ꯑꯣ ꯐꯩ ꯃꯈꯥ ꯆꯠꯊꯗꯧ ꯑꯣꯏꯗꯤ ꯆꯠꯂꯨ ꯀꯩꯅꯣ
ꯑꯥ ꯆꯠꯀꯗꯣꯏꯅꯦ ꯆꯠꯀꯗꯣꯏꯅꯦ ꯑꯗꯨꯗꯨꯅ ꯑꯩꯈꯣꯏꯒꯤ ꯄꯨꯟꯁꯤ ꯂꯦꯞꯀꯗꯣꯔꯤꯅꯤꯅ ꯍꯩꯍꯧꯅꯕ ꯆꯠꯇꯕꯗꯤ ꯌꯥꯗꯦꯗꯣ ꯆꯠꯗꯣꯏꯅꯦ ꯆꯠꯀꯗꯣꯏꯅꯦ
ꯎꯝ
ꯑꯗꯣ ꯅꯣꯏꯒꯤꯗꯨꯗꯤ ꯀꯌꯥꯝ ꯍꯥꯏꯗꯤ ꯁꯕꯖꯦꯛ ꯀꯌꯥ ꯇꯥꯛꯊꯔꯤꯅꯣ ꯅꯣꯏꯒꯤꯗꯣ
ꯑꯗꯨꯝ ꯄꯨꯂꯞ ꯇꯥꯛꯊꯩꯗ ꯍꯥꯏꯗꯤꯑ ꯑꯃꯃꯝ ꯑꯃꯃꯝ ꯍꯥꯏꯇꯥꯔꯦ ꯄꯨꯡ ꯑꯃꯥꯃꯈꯥꯏ ꯄꯨꯡ ꯑ ꯄꯨꯡ ꯑꯃ ꯄꯨꯡ ꯑꯃ ꯐꯣꯔꯇꯤ ꯐꯥꯏꯚ ꯐꯤꯐꯇꯤ ꯐꯥꯏꯚ ꯑꯗꯨꯃꯥꯏꯅ ꯑꯃꯃꯝ ꯑꯗꯨꯝ ꯅꯣꯡꯃꯒꯤ ꯀꯟꯇꯤꯅ꯭ꯌꯨ ꯑꯣꯏꯅ ꯇꯥꯛꯊꯕ ꯈꯣꯠꯄ ꯑꯗꯨꯒ ꯁꯞꯖꯦꯛ ꯁꯞꯖꯦꯛ ꯃꯔꯛꯇ ꯈꯥꯏꯗꯣꯔꯛꯄ ꯀꯣ
ꯑꯗꯨꯗꯤ ꯅꯪꯉꯣꯟꯗꯁꯨ ꯑꯗꯨꯝ ꯐꯖꯅ ꯍꯩꯒꯠꯂꯤꯕ ꯅꯠꯇ꯭ꯔꯣ ꯑꯗꯨ ꯇꯥꯛꯄꯗꯨꯅ
ꯍꯧ ꯍꯥꯏꯗꯤ ꯄꯥꯕ ꯈꯣꯠꯄ ꯑꯃ ꯑꯃꯕꯨꯗꯤ ꯇꯧꯋꯦ ꯑꯗꯨ ꯍꯥꯏꯒꯠꯄ ꯍꯥꯏꯕꯁꯦ ꯈꯪꯗꯦ ꯇꯧꯕꯗꯤ ꯇꯧꯔꯦ ꯑꯗꯨ ꯀꯔꯤ ꯍꯥꯏꯅꯣ
ꯑꯗ ꯅꯣꯏ ꯑꯦ ꯑꯃꯨꯛ ꯅꯣꯏ ꯅꯃꯥꯟꯅꯕꯤ ꯀꯣꯏꯕ ꯆꯠꯄ ꯈꯣꯠꯄꯒ ꯀꯔꯤꯝ ꯇꯧꯅꯗ꯭ꯔꯦ
ꯈꯪꯗꯦ ꯍꯧꯖꯤꯛꯀꯥꯟꯗꯤ ꯍꯥꯏꯕꯗꯤ ꯊꯕꯛ ꯈꯔ ꯆꯤꯟꯅꯕ ꯈꯣꯠꯄ ꯇꯧꯕꯒꯤ ꯍꯧꯖꯤꯛꯀꯥꯟꯗꯗꯤ ꯀꯔꯤꯝ ꯇꯧꯅꯗꯦ ꯑꯗꯨꯒꯨꯝꯕ ꯅꯪ ꯑꯦꯛꯖꯝ ꯂꯣꯏꯕꯒꯤ ꯀꯌꯥ ꯀꯨꯢꯔꯕ
ꯊꯥ ꯐꯥꯗꯔꯤꯑꯦ ꯑꯩꯈꯣꯏꯒꯤ ꯄ꯭ꯔꯖꯦꯟꯇꯦꯁꯟ ꯀꯩꯀꯩ ꯄꯤꯕ ꯈꯣꯠꯄ ꯑꯃ ꯑꯃ ꯇꯧꯕꯗ ꯑꯩꯈꯣꯏꯗꯨ ꯌꯥꯝ ꯍꯥꯏꯗꯤ ꯑꯦꯛꯖꯥꯝ ꯂꯣꯏꯔꯦꯅ ꯅꯨꯡꯉꯥꯏꯔꯨꯔꯒ ꯑꯃꯨꯛ ꯄ꯭ꯔꯖꯦꯟꯇꯦꯁꯟ ꯄꯤꯕꯅꯤꯅ ꯋꯥꯈꯜꯗꯣ ꯌꯥꯝ ꯍꯦꯟꯅ ꯋꯥꯍꯟꯕ ꯍꯥꯏ ꯇꯥꯔꯦ
ꯎꯝ
ꯑꯗꯣ ꯅꯪ ꯀꯩ ꯃꯊꯦꯜ ꯆꯥꯔꯦ ꯍꯥꯏꯕ
ꯑꯩ ꯀꯩ ꯏꯟꯁꯥꯡ ꯎꯇꯤ ꯎꯗꯤꯆꯥꯔꯦ ꯎꯇꯤ ꯑꯁꯪꯕ ꯊꯣꯡꯉꯦ ꯆꯥꯔꯦ ꯎꯇꯤ ꯎꯇꯤꯗꯡ ꯊꯣꯡꯗꯣ ꯅꯣꯏꯒꯤ ꯌꯨꯝꯗ ꯊꯣꯡꯕ ꯑꯃ ꯁꯪꯒꯣꯝꯒꯨꯝꯕꯒ ꯍꯥꯞꯄ꯭ꯔꯥ
ꯑꯩꯈꯣꯏꯒꯤꯗꯤ ꯎꯇꯤꯒꯨꯝꯕ ꯊꯣꯡꯕꯗꯗꯤ ꯁꯪꯒꯣꯝꯒꯨꯝꯕꯗꯤ ꯍꯥꯞꯅꯗꯦꯗ ꯑꯁꯪꯕ ꯑꯩꯈꯣꯏꯒꯤ ꯐꯛꯆꯦꯠ ꯍꯥꯏꯕ꯭ꯔꯥ ꯀꯔꯤꯅꯣ ꯑꯗꯨꯅꯦ ꯑꯗꯨ
ꯏꯑꯦ
ꯑꯥ
ꯑꯥ ꯑꯗꯨꯒ
ꯄꯛꯁꯦꯠꯇꯤ ꯑꯣꯏꯔꯝꯃꯣꯏꯗ ꯅꯪꯁꯨ
ꯑꯩꯈꯣꯏꯒꯤ ꯐꯛꯆꯦꯠ ꯍꯥꯏꯅ ꯂꯩꯕ ꯃꯅꯥ ꯍꯥꯏ ꯇꯔꯦ ꯑꯗꯨꯒ ꯄꯥꯡ ꯑꯩꯈꯣꯏꯒꯤ ꯑ ꯄꯥꯡꯈꯣꯛꯂꯥ ꯍꯥꯏꯕ꯭ꯔꯥ ꯀꯩꯅꯣ ꯑꯗꯨꯒꯤ ꯃꯅꯥ ꯀꯩꯀꯩꯗꯨꯅꯦ ꯇꯧꯔꯀꯥꯟꯗ ꯊꯣꯡꯕꯅꯦꯕ ꯊꯣꯡꯉꯀꯥꯟꯗ ꯌꯥꯝꯅ ꯑꯩꯈꯣꯏꯒꯤ ꯃꯆꯨꯗꯨ ꯑꯁꯪꯕ ꯑꯣꯏꯍꯜꯂꯒ ꯑꯗꯨꯃꯥꯏꯅ ꯆꯥꯕꯅꯦꯕ ꯑꯩꯗꯤ ꯈꯔ ꯑꯗꯨꯒꯤ ꯑꯁꯪꯕꯗꯣ ꯈꯔ ꯆꯥꯕꯗ ꯈꯔ ꯍꯩꯅꯗꯕ ꯄꯣꯛꯑꯦꯕꯀꯣ ꯑꯗꯨꯅ ꯑꯉꯧꯕ ꯑꯣꯏꯔꯒꯗꯤ ꯑꯩꯁꯦ ꯌꯥꯝ ꯄꯥꯝꯅ ꯆꯥꯏꯑꯦꯕ ꯑꯗꯨꯒ ꯑꯁꯪꯕ ꯑꯣꯏꯔꯒꯗꯤ ꯈꯔ ꯍꯩꯅꯕ ꯋꯥꯠꯂꯦ
ꯎꯝ ꯁꯪꯒꯣꯝꯒꯨꯝꯕ ꯍꯥꯞꯅꯕꯅꯦ ꯃꯆꯨꯒꯨꯝꯕꯗꯣ ꯐꯖꯅꯕ ꯑꯁꯤ ꯑꯃ ꯑꯩꯈꯣꯏ ꯍꯣꯁꯇꯦꯜꯗ ꯄꯤꯕꯁꯤꯁꯨ ꯍꯥꯞꯄꯦꯕ ꯁꯪꯒꯣꯝꯒꯨꯝꯕ
ꯑꯣ
ꯂꯤꯒꯦ ꯈꯪꯕꯋꯅꯤꯗ ꯑꯩꯁꯨ ꯌꯨꯝꯗꯗꯤ ꯍꯥꯞꯇꯕ ꯃꯥꯜꯂꯦ
ꯎꯝ ꯑꯗꯣ ꯌꯥꯝꯅ ꯍꯥꯞꯄꯗ ꯃꯤꯅ ꯍꯥꯄꯛꯑꯕ ꯍꯥꯏꯁꯤ ꯆꯥꯕ ꯌꯥꯏ ꯍꯥꯎꯏꯤ ꯑꯗꯨꯗꯒꯤ ꯃꯆꯨ ꯐꯖꯩ ꯍꯥꯏꯅ ꯍꯥꯞꯄꯛꯏ ꯑꯣꯏꯔꯝꯅꯤꯕ ꯅꯠꯇ꯭ꯔꯥ
ꯎꯝ ꯎꯝ
ꯑꯗꯨꯅꯁꯨ ꯍꯦꯟꯅ ꯍꯥꯎꯍꯟꯕꯁꯨ ꯑꯣꯏꯔꯝꯕ ꯌꯥꯏ ꯑꯗꯨꯒ ꯆꯥꯗꯕ ꯃꯤꯑꯣꯏꯗꯗꯤꯗꯨ ꯁꯪꯒꯣꯝ ꯍꯥꯞꯄꯦ ꯍꯥꯏꯗꯨꯅ ꯆꯥꯗꯕꯁꯨ ꯌꯥꯏ ꯅꯠꯇ꯭ꯔꯥ
ꯎꯝ
ꯑꯗꯨꯅꯤ ꯑꯗꯣ ꯍꯤꯟꯖꯥꯡ ꯗꯗꯤ ꯀꯔꯤꯅ ꯍꯦꯟꯅ ꯏꯍꯥꯎ ꯍꯥꯎꯒꯦ
ꯏꯟꯁꯥꯡꯗ
ꯑꯥꯎ
ꯌꯦꯟꯅ ꯍꯦꯟꯅ ꯏꯍꯥꯎ ꯍꯥꯎꯏ ꯎꯝ
ꯑꯗꯣ ꯌꯦꯟꯗ ꯏꯍꯥꯎ ꯍꯥꯎꯔꯤꯗꯨꯕꯨ ꯀꯪꯅ ꯉꯧꯕ꯭ꯔꯣ ꯃꯍꯤ ꯊꯥꯛꯄꯅ ꯍꯥꯞꯄꯅ ꯍꯦꯟꯅ ꯍꯥꯎꯕ꯭ꯔꯣ
ꯈꯪꯗꯦꯗ ꯍꯥꯎꯕꯨ ꯍꯥꯔꯗꯤ ꯌꯥꯔꯦ ꯑꯗꯨꯗꯤ ꯇꯜ
ꯑꯣ ꯄꯨꯡ ꯊꯣꯡꯗ ꯊꯣꯡꯉꯁꯨ ꯑꯗꯨꯝ ꯆꯥꯕꯒꯤ ꯐꯤꯕꯝꯅꯤꯅꯦ
ꯍꯣꯢ ꯑꯗꯨ ꯗꯨ ꯅꯠꯇꯦ ꯍꯦ ꯍꯥ ꯍꯥ
ꯑꯥꯎ
ꯄꯨꯡꯊꯣꯡꯗ ꯊꯣꯡꯕꯗ ꯍꯥꯎꯔꯗꯤ ꯍꯥꯏꯕ ꯅꯠꯇꯦꯗ ꯄꯨꯨꯛ ꯊꯣꯡꯒ ꯊꯣꯡꯖꯤꯜꯂꯒꯗꯤ ꯀꯩꯁꯨꯗꯤ ꯍꯥꯎꯔꯣꯏꯗꯅ ꯃꯔꯩ ꯃꯨꯜꯂ ꯍꯥꯎ ꯍꯥꯏꯕ ꯑꯃ ꯑꯗꯨꯅꯤꯗ
ꯑꯣ ꯑꯣ
ꯅꯣꯏ ꯑꯦꯛꯖꯥꯝ ꯀꯩꯀꯩ ꯂꯣꯏꯔꯝꯅꯤꯅ
ꯑꯦꯛꯖꯥꯝ ꯀꯩꯀꯩ ꯂꯣꯏꯔꯕꯅꯤꯅ ꯀꯩꯗꯧꯕ
ꯍꯥꯏꯗꯤ ꯑꯦꯛꯖꯥꯝ ꯀꯩꯀꯩ ꯂꯣꯏꯔꯕꯅꯤꯅ ꯑꯃꯨꯛ ꯃꯇꯝꯗꯣ ꯏꯁꯪꯗ ꯁꯪꯉꯒ ꯑꯃꯨꯛ ꯃꯇꯝ ꯈꯔꯗꯤ ꯂꯩꯔꯝꯒꯤꯅꯤꯗꯅ
ꯑꯧ ꯈꯔ ꯈꯔ ꯊꯕꯛꯁꯨ ꯇꯧꯅꯤꯡꯉꯥꯏ ꯂꯩꯕꯗ ꯑꯣꯏꯔꯗꯤ ꯐꯩ ꯅꯠꯇ꯭ꯔꯗꯤ ꯑꯦꯛꯖꯥꯝ ꯂꯣꯏꯔꯕꯅꯤꯅ ꯑꯗꯨꯝ ꯍꯥꯡꯉꯒ ꯂꯩꯕꯁꯦ ꯈꯔꯗꯤ ꯅꯨꯡꯉꯥꯏꯇꯦ
ꯎꯝ
ꯑꯗꯨꯝ ꯁꯥꯒ ꯁꯥꯕꯅꯦ ꯀꯥꯗ ꯑꯗꯨꯝ ꯂꯩꯁꯤꯜꯂꯁꯨ ꯑꯣꯝꯖꯤꯜꯂꯒ ꯑꯗꯨꯝ ꯍꯦꯟꯅ ꯏꯁꯥꯗ ꯅꯨꯡꯉꯥꯏꯇꯦꯗꯣ
ꯎꯝ
ꯑꯗꯨꯒ ꯃꯄꯥꯟ ꯊꯣꯛꯑꯦ ꯏꯁꯥꯗ ꯍꯦꯟꯅ ꯁꯥꯔꯒ ꯍꯦꯟꯅ ꯆꯥꯛꯊꯦꯛꯄꯒꯤ ꯇꯥꯏꯞꯇ ꯇꯧꯕꯗꯣ ꯑꯗꯨꯁꯨ ꯍꯦꯟꯅ ꯅꯨꯡꯉꯥꯏꯇꯦꯗꯣ ꯑꯗꯨꯗꯨꯅ ꯈꯔ ꯏꯪꯊꯔꯛꯑꯗꯤ ꯐꯗꯧꯕ
ꯃꯥꯅꯤ ꯃꯥꯅꯤ ꯁꯥꯏ ꯁꯕꯩꯗꯤ ꯍꯧꯖꯤꯛ ꯀꯥꯟꯁꯦ ꯁꯥꯕꯩ ꯆꯥꯡꯁꯦ ꯌꯥꯝ ꯍꯦꯟꯒꯠꯂꯦ
ꯍꯦꯟꯀꯠꯂꯦ ꯍꯦꯟꯀꯠꯂꯦ ꯍꯥꯟꯅ ꯑꯩꯈꯣꯏꯅ ꯑꯉꯥꯡ ꯑꯣꯏꯔꯤꯉꯩꯗ ꯁꯥꯕꯗꯨꯒ ꯍꯧ ꯍꯧꯖꯤꯛꯀꯗꯤ ꯌꯥꯝ ꯊꯤꯅ ꯈꯦꯠꯅꯔꯦ ꯏꯪꯕꯗ ꯏꯪꯕꯗꯁꯨ ꯍꯥꯟꯅꯒꯤꯅ ꯌꯥꯝ ꯊꯤꯅ ꯍꯦꯟꯅ ꯏꯪꯉꯦꯕ ꯍꯧꯖꯤꯛ ꯏꯪꯕꯗꯒꯤ ꯍꯥꯏꯔꯨꯔꯗꯤ
ꯎꯝ
ꯑꯗꯨꯗꯨꯅ ꯂꯩꯕꯝ ꯆꯥꯐꯝ ꯈꯪꯗꯕ ꯏꯪꯉꯦ ꯍꯦꯟꯅ ꯏꯁꯥꯗ ꯑꯩꯈꯣꯏꯒꯤ ꯆꯤꯡꯁꯤꯟꯕꯤ ꯁꯥꯔꯦ ꯏꯁꯥꯗ ꯍꯦꯟꯅ ꯃꯩꯁꯥ ꯐꯪꯉ ꯍꯦꯟꯅ ꯅꯨꯡꯉꯥꯏꯇꯕꯤ ꯑꯗꯨꯅꯤ ꯇꯧꯔꯤꯁꯦ
ꯍꯅꯨꯃꯥꯟ ꯁꯥꯔꯦ ꯍꯧꯖꯤꯛꯀꯥꯟꯁꯤ ꯁꯥꯕꯗ ꯆꯨꯝꯅ ꯈꯛꯀꯤ ꯁꯥꯕ ꯑꯣꯏꯗꯕ ꯑꯃ ꯈꯪꯗꯦꯅꯦ ꯏꯁꯥꯒꯨꯝꯕꯁꯦ ꯌꯥꯝꯅ ꯏꯅꯔꯖꯤ ꯌꯥꯝ ꯌꯥꯎꯗꯕꯒꯤ ꯇꯥꯏꯞꯇꯒ ꯇꯧꯍꯟꯕꯗꯣ ꯢꯁꯥꯁꯦ
ꯎꯝ ꯇꯧꯋꯦ ꯇꯧꯋꯦ ꯇꯧꯋꯦ ꯇꯧꯋꯦ
ꯎꯝ
ꯑꯗꯣ ꯅꯣꯡꯃꯗꯤ ꯄꯨꯟꯁꯤꯗꯅ ꯑꯩꯈꯣꯏꯁꯨ
ꯑꯧ ꯄꯨꯟꯁꯦ ꯄꯨꯟꯁꯦ
ꯆꯥꯛ ꯆꯥꯔꯥ ꯑꯃꯇꯪ ꯆꯥꯃꯤꯟꯅꯁꯦꯕ
ꯑꯧ ꯅꯍꯥꯟ ꯃꯨꯛꯁꯨ ꯑꯃꯨꯛ ꯑꯗꯨꯃꯥꯏꯅ ꯀꯩꯅꯣ ꯁꯤꯟꯕ ꯍꯧꯅꯔꯝꯃꯒ ꯇꯣꯛꯅꯈ꯭ꯔ ꯃꯥꯜꯂꯦ ꯇꯂꯛꯑꯕ꯭ꯔ ꯀꯩꯅꯣ ꯀꯔꯥꯢꯗ ꯅꯣꯡꯃ ꯁꯤꯜꯂꯝꯕ ꯍꯧꯔꯝꯕ ꯎꯝ
ꯎꯝ ꯇꯣꯛ ꯇꯣꯛꯅꯈ꯭ꯔꯦ ꯇꯣꯛꯅꯈ꯭ꯔꯦ